ꯂꯣ
ꯍꯜꯂꯣ
ꯍꯜꯂꯣ ꯇꯥꯕ꯭ꯔꯣ ꯇꯥꯕ꯭ꯔꯣ
ꯍꯂꯣ
ꯇꯥꯕ꯭ꯔꯣ
ꯇꯥꯏꯌꯦ
ꯀꯩꯗꯣꯏꯅꯣ
ꯅꯪ ꯇꯥꯗꯕꯔꫭ
ꯇꯥꯏꯌꯦ
ꯑꯣ ꯀꯩꯗꯧꯔꯤꯒꯦ
ꯅꯪ
ꯎꯝ ꯊꯣꯡꯅꯥꯎꯗ ꯐꯝꯃꯒꯅꯦ ꯑꯍꯥꯡ ꯃꯂꯥꯡ ꯀꯟꯅ ꯌꯦꯡꯉꯤ
ꯆꯥꯛ ꯆꯥꯔꯕꯣ
ꯆꯥꯛ ꯆꯥ ꯆꯥꯛ ꯑꯥ ꯎꯝ ꯉꯁꯥꯏ ꯑꯌꯨꯛꯀꯤ ꯆꯥꯛꯆꯥꯔꯦ ꯑꯗꯨꯗꯨꯒ ꯍꯧꯖꯤꯛꯇꯤ ꯁꯨꯝ ꯂꯩꯔꯤꯌꯦ
ꯎꯝ ꯀꯩ ꯏꯟꯁꯥꯡ ꯆꯥꯔꯒꯦ ꯉꯁꯤꯗꯤ
ꯉꯁꯥꯏꯗꯣ ꯀꯩꯅꯣ ꯕꯣꯔꯥ ꯊꯣꯡꯕ ꯃꯥꯜꯂꯦ
ꯑꯣ ꯆꯥꯗ꯭ꯔꯣ ꯍꯥꯏꯁꯦ ꯅꯪꯗꯤ
ꯆꯥꯏꯌꯦ ꯆꯥꯏꯌꯦ
ꯈꯣꯏꯅ ꯃꯪꯒꯜ
ꯎꯝ ꯍꯥꯎꯕ꯭ꯔꯣ
ꯈꯪꯗꯦ ꯆꯥꯗꯦ
ꯑꯣ ꯅꯪꯗꯤ ꯉꯁꯤ ꯀ꯭ꯂꯥꯁ ꯆꯠꯇꯕ꯭ꯔꯣ
ꯆꯠꯇꯦ
ꯑꯗꯣ ꯉꯁꯥꯏꯒꯤ ꯅꯁꯥ ꯉꯝꯗ꯭ꯔꯕ꯭ꯔꯣ
ꯇꯟꯗꯅ ꯆꯠꯇꯦ
ꯑꯣ
ꯇꯨꯝꯕ ꯊꯦꯡꯈ꯭ꯔꯕ ꯍꯧꯒꯠꯄ ꯊꯦꯡꯈ꯭ꯔꯕ
ꯑꯣ ꯑꯣ
ꯑꯗꯨꯒꯤ ꯆꯠꯂꯣꯏꯅ ꯆꯠꯇꯔꯕꯅꯤ
ꯍꯧꯖꯤꯛꯇꯤ ꯀꯩꯗꯧꯗꯣꯏꯅꯣ
ꯐꯝꯃꯤ ꯂꯥꯏꯔꯤꯛ ꯂꯥꯏꯔꯤꯛ ꯉꯥꯛꯇꯪ ꯌꯦꯡꯒꯦꯅ
ꯑꯣ ꯃꯦꯡꯒꯣ ꯆꯥꯅꯤꯡꯉꯦ꯫
ꯆꯥꯁꯦ
ꯈꯣꯛꯀꯦ ꯑꯩ ꯆꯥꯒꯦ
ꯍꯣꯏ
ꯃꯨꯟꯈ꯭ꯔꯦ
ꯈꯣꯛꯑꯝꯃꯣ ꯂꯥꯛꯀꯦ
ꯍꯥ ꯀꯩꯅꯣꯝ ꯍꯥꯏꯕꯤꯌꯨꯔꯣ
ꯍꯣꯏ
ꯍꯣꯔꯦꯟ ꯅꯨꯡꯗꯥꯡꯗꯤ ꯀꯩ ꯊꯣꯡꯉꯥ ꯆꯥꯁꯦ ꯍꯥꯏꯅꯣ
ꯅꯪ ꯆꯥꯁꯦ
ꯍꯣꯔꯦꯟ ꯀꯩ ꯌꯦꯟꯖꯥꯡ ꯊꯣꯡꯗꯣꯏꯅꯣ
ꯈꯪꯗꯦ
ꯊꯥꯡ ꯁꯣꯔꯤ ꯑꯃꯇ ꯂꯩꯇꯦ
ꯂꯩꯔꯝꯅꯤꯗ ꯑꯆꯧꯕ
ꯅꯪꯒꯤ ꯅꯨꯃꯤ ꯅꯪꯗꯤ ꯍꯦꯟꯖꯥꯡ ꯆꯥꯗꯣꯏꯅꯣ ꯍꯣꯔꯦꯟ
ꯈꯪꯗꯦꯗ ꯊꯣꯛ ꯇꯣꯛꯄ ꯂꯥꯛꯑꯅꯤ ꯉꯁꯤ ꯏꯃꯥꯟꯅꯕꯤ ꯑꯃ ꯂꯥꯛꯀꯅꯦꯕ ꯑꯥꯗꯒꯤ ꯑꯗꯨꯒꯤ
ꯐꯩ
ꯑꯩꯈꯣꯏꯒꯤ ꯑꯉꯥꯡꯗꯣ
ꯑꯧ
ꯑꯗꯨ ꯉꯁꯥꯏ ꯔꯤꯜꯁ ꯊꯥꯒꯠꯂꯦ ꯑꯗꯨꯒ ꯅꯨꯄꯥ ꯑꯃꯗꯨꯅ ꯂꯥꯏꯛ ꯇꯧꯕꯤꯔꯝꯃꯤ
ꯋꯥꯎ ꯏꯃꯥꯟꯅꯕꯤꯒꯤ ꯅꯨꯄꯥꯗꯨꯔꯣ
ꯎꯝ ꯑꯩꯒꯤꯗꯣ
ꯏꯃꯥꯏ ꯑꯣ ꯁꯦꯁ ꯑꯣ ꯋꯥ ꯑꯃ ꯍꯥꯏꯒꯦꯅ
ꯎꯝ
ꯑꯥ ꯅꯪ ꯅꯃꯥꯟꯅꯕꯗꯣ ꯃꯌꯨꯝꯗ ꯂꯩꯕ ꯃꯥꯜꯂꯦ ꯍꯥꯏꯌꯦ
ꯀꯔꯝꯀꯥꯟꯗꯒꯤ
ꯈꯪꯗꯦ ꯃꯥ ꯉꯁꯤꯇ ꯈꯪꯉꯤ ꯅꯍꯥꯟꯒꯩ ꯁꯨꯡꯎ ꯎꯗꯦ ꯍꯥꯏ ꯑꯗꯨꯗꯨꯒ ꯃꯃꯥꯟꯅꯕꯅ ꯍꯥꯏꯅꯤ ꯍꯥꯏ
ꯏꯟꯇꯔ꯭ꯟ ꯗꯤ
ꯗꯨꯅꯦ ꯈꯪꯗꯦ ꯃꯣꯏ ꯃꯥꯖꯨ ꯌꯨꯝꯗ ꯂꯩ ꯍꯥꯏ ꯑꯩꯖꯨ ꯒꯌ꯭ꯥꯟ ꯇꯥꯗꯦ ꯉꯁꯥꯏ ꯃꯥꯅ ꯎꯝ ꯍꯥꯏꯔꯛꯄ ꯑꯩꯅ
ꯀꯌꯥꯝ ꯀꯨꯏꯔꯒꯦ ꯍꯪꯉꯣ ꯍꯪꯕꯤꯌꯨꯅ
ꯃꯥ ꯈꯪꯗꯦ ꯍꯥꯏꯌꯦꯕ ꯃꯃꯥꯟꯅꯕꯅ ꯍꯥꯏꯔꯛꯑꯦ ꯍꯥꯏꯌꯦ ꯃꯥꯅ ꯍꯪꯉꯨꯏ ꯍꯥꯏꯌꯦ ꯃꯃꯥꯥꯟꯅꯕꯗ ꯑꯗꯨꯗ ꯃꯣꯏ ꯃꯃꯥꯟꯅꯕꯅ ꯍꯥꯏꯔꯛꯑꯦ ꯍꯥꯏꯌꯦ ꯈꯪꯖꯤ
ꯂꯣꯏꯔꯁꯨ
ꯎꯝ
ꯅꯪ ꯀꯩꯗꯧꯋꯤꯅꯣ ꯍꯧꯖꯤꯛꯇꯤ
ꯁꯨꯝ ꯂꯩ
ꯌꯨꯝ ꯆꯠꯅꯤꯡꯉꯦ
ꯎꯝ
ꯇꯥꯕꯝ ꯈꯪꯗꯦ ꯀꯣꯛꯁꯦ ꯇꯨꯝꯃꯨꯗꯕꯒꯤ ꯎꯝ ꯋꯥꯥꯛꯎꯗꯕꯒꯤ ꯀꯣꯛꯇꯣ ꯌꯥꯝ ꯑꯣꯏꯂꯤ ꯑꯣꯏꯈꯔꯦ ꯅꯨꯃꯤꯠ ꯑꯃꯈꯠꯇꯪ ꯆꯣꯟꯗꯕꯗꯣ ꯃꯥꯥꯏ ꯍꯥꯏꯔꯛꯄꯒ ꯉꯁꯥꯏ ꯃꯥ ꯁꯃꯣꯁꯥꯅ
ꯃꯁꯥꯅ ꯍꯥꯏꯔꯛꯑꯦ ꯑꯩꯩꯅ ꯍꯪꯉꯨꯕ ꯅꯠꯇꯦ ꯃ ꯉꯔꯥꯡ ꯈꯪꯗꯦ ꯍꯥꯏꯅ ꯈꯪꯗꯦ ꯍꯥꯏꯗ ꯑꯩꯖꯨ ꯃꯥ ꯉꯁꯤ ꯍꯥꯏꯔꯛꯀꯩꯅꯣꯅ ꯃ ꯑꯗꯨ
ꯑꯗꯨꯗꯤ ꯃꯌꯨꯝꯗꯒꯤ ꯏꯟꯇꯔ꯭ꯟ ꯆꯠꯂꯖꯥꯠꯂꯣ
ꯈꯪꯗꯦ ꯃꯥ ꯑꯗꯨ ꯆꯠꯂꯦ ꯍꯥꯏꯔꯤꯅꯦ ꯈꯪꯗꯦ ꯍꯌꯦꯡ ꯆꯠꯄꯒꯨꯝꯅꯦ ꯃꯥ ꯑꯁꯨꯃꯥꯏ ꯇꯧꯋꯦ ꯍꯥꯢꯅ ꯍꯥ
ꯅꯨꯡꯁꯤꯔꯕ
ꯑꯩꯒꯤꯗꯣ ꯍꯌꯦꯡ ꯍꯪꯆꯤꯠ ꯍꯌꯦꯡ ꯍꯪꯆꯤꯠꯀꯨꯝꯕ ꯆꯠꯇꯧ ꯃꯥꯜꯂꯦ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
ꯍꯥꯏꯗꯤꯅꯦ ꯃꯣꯏ ꯁꯨꯃꯥꯏ ꯇꯧꯋꯦ ꯍꯥꯏꯌꯦ ꯍꯥ
ꯍꯝ ꯑꯉꯥꯡ ꯑꯣꯏ ꯍꯪꯍꯟꯁꯤꯔꯥ ꯈꯪꯗꯦ
ꯑꯉꯥꯡꯗꯥ
ꯑꯣ
ꯌꯥꯏꯌꯦꯅ ꯃꯉꯣꯟꯗꯗꯤ ꯍꯥꯏꯗꯤ ꯂꯥꯞꯅ ꯂꯩꯕꯅꯤꯅ ꯅꯛꯅ ꯂꯩꯇꯦꯗꯅ
ꯃꯕꯥꯟꯅꯤꯗꯤ ꯄꯥꯎ ꯐꯥꯎꯅꯗꯦꯕ ꯑꯃꯨꯛꯀ ꯑꯃꯅ ꯑꯃ ꯍꯥꯏ ꯑꯃꯅ ꯑꯃ ꯍꯥꯏ ꯍꯥꯏꯔꯛꯀꯅꯤꯕ
ꯎꯝ ꯑꯦ
ꯑꯃꯗꯨꯅ ꯖꯥꯠ ꯖꯥꯠ ꯉꯥꯡꯀꯅꯦꯕ ꯑꯉꯥꯡꯁꯤꯡꯁꯦ ꯑꯗꯨꯝ ꯒ꯭ꯌꯥꯟ ꯇꯥꯔꯒ ꯉꯥꯡꯅꯦꯕ ꯀꯩꯗꯧꯋꯤꯅꯣ ꯍꯂꯣ ꯍꯜꯂꯣ ꯍꯜꯂꯣ ꯍꯜꯂꯣ ꯍꯜꯂꯣ ꯍꯜꯂꯣ
ꯂꯣ
ꯀꯩꯗꯣꯏꯅꯣ
ꯂꯩꯌꯦ ꯑꯗꯨꯝ ꯀꯩꯗꯧꯔꯦ
ꯍꯥꯥ
ꯇꯥꯗꯕ꯭ꯔꯣ
ꯃꯤꯅꯤꯠ ꯑꯃ ꯑꯅꯤ ꯇꯥꯗꯦ
ꯎꯝ ꯄꯨꯡꯗꯤ ꯀꯣꯏꯕ ꯆꯠ ꯂꯨꯁꯤꯔꯣ
ꯀꯗꯥꯥꯏꯗ
ꯑꯗꯨꯝ ꯀꯣꯏꯕ
ꯆꯠꯁꯦ ꯆꯠꯁꯦ
ꯎꯝ ꯉꯁꯥꯏꯅꯦ ꯑꯩꯅ ꯊꯦꯡꯅꯩ ꯍꯥꯏꯕ ꯏꯃꯥꯟꯅꯕꯗꯣ
ꯎꯝ
ꯃꯥꯅ ꯑꯩꯒꯤ ꯑꯁꯦꯡꯕ ꯍꯥꯏꯔꯗꯤ ꯑꯩꯗꯤ ꯕꯦꯂꯦꯟꯁ ꯂꯩꯇꯦꯅ ꯑꯩ ꯌꯥꯝ ꯏꯀꯥꯏꯔꯕꯅꯦꯀꯣ ꯎꯄꯥꯏ ꯂꯩꯇꯕꯒꯤ
ꯑꯩꯅ ꯑꯗꯣ ꯑꯃꯨꯛꯀ ꯆꯠꯃꯤꯟꯅꯁꯤꯗ ꯍꯥꯏꯔꯒ ꯌꯥꯗꯦ ꯌꯥꯔꯦ ꯑꯃꯨꯛꯀ ꯍꯥꯏ
ꯅꯪꯉꯣꯟꯗ ꯍꯥꯏꯕ꯭ꯔꯣ
ꯍꯥꯥ
ꯑꯩꯉꯣꯟꯗ ꯍꯥꯏꯕꯔꯣ
ꯍ ꯑꯩꯉꯣꯟꯗ ꯑꯩꯅ ꯍꯥꯏꯗꯔ꯭ꯁꯨ ꯅꯪꯅ ꯍꯥꯏꯔꯛꯄ ꯌꯥꯏꯅ
ꯅꯠꯇꯦ ꯑꯩꯗꯤ ꯋꯥꯈꯜ ꯑꯣꯏꯗꯦ ꯑꯗꯨ ꯋꯥꯈꯜ ꯁꯨꯡ ꯑꯣꯏ ꯑꯣꯏꯗꯤꯌꯦ ꯑꯗꯨꯗꯨꯒꯤ ꯍꯥꯏꯗꯤ ꯑꯩꯗꯣ ꯊꯤ ꯐꯪꯕꯨ ꯐꯪꯍꯧꯔꯗꯤ ꯌꯥꯔꯦ ꯑꯗꯨ ꯉꯁꯥꯏ ꯋꯥꯈꯜꯗ ꯑꯩꯅ ꯈꯜꯂꯤꯁꯦ ꯅꯦꯠꯆ ꯀꯦꯁꯇ ꯊꯤꯕ ꯄꯩꯁꯥꯗꯤ ꯅꯦꯠ ꯆꯪꯗꯦꯗꯅ
ꯃꯃꯥꯡꯗꯗꯤ ꯁꯨꯡꯆꯪ ꯆꯪꯗꯦꯕ ꯀꯦꯁ ꯊꯤꯕꯁꯦ ꯑꯗꯨꯗꯨꯒꯤ ꯑꯩꯗꯤ ꯀꯦꯁꯇ ꯊꯤꯕꯗꯣ ꯆꯪꯉꯔꯣꯏꯅ ꯈꯟꯕ ꯑꯗꯨꯗꯒꯤ ꯑꯗꯣ ꯉꯁꯤꯗꯣ ꯑꯅꯧꯕ ꯃꯣꯏꯁꯨ ꯅꯣꯏ ꯉꯍꯥꯛ ꯈꯪꯗꯦ ꯇꯣꯀꯟꯒ ꯂꯧꯋꯦ ꯃꯍꯧꯁꯥ ꯑꯅꯧꯕ ꯄꯦꯇꯔꯟ ꯑꯃ ꯂꯥꯛꯍꯧꯋꯦꯕ ꯑꯗꯨꯅ ꯏ ꯃꯁꯇꯩ ꯇꯧꯔꯒ ꯏ ꯃꯁꯇꯒꯤ ꯍꯥꯟꯅ ꯀꯩꯅꯣꯝꯃ ꯑ ꯁꯦꯝꯃ ꯃꯇꯨꯡꯗ ꯀꯦꯁꯇ ꯊꯤꯗ ꯑꯗꯨ ꯅꯠꯇ꯭ꯔꯗꯤ ꯀꯦꯁꯇ ꯄꯨꯡꯄꯤ ꯄꯤꯕ ꯌꯥꯗꯦꯌꯦ ꯑꯗꯨꯗꯨꯒꯤ ꯑꯩꯗꯤ ꯈꯪꯗꯕ ꯉꯁꯤꯗꯣ ꯑꯅꯧꯕ ꯄꯦꯇꯔꯟ ꯑꯣꯏꯔꯝꯃꯦꯕ ꯑꯩ ꯈꯪꯗꯦꯕ ꯑꯗꯨꯗꯒꯤ ꯁꯝꯃꯥꯏ ꯍꯥꯏꯔꯀꯥꯟꯗ ꯈꯥꯪ
ꯃꯤ ꯆꯤꯡꯕ꯭ꯔꯥ
ꯌꯥꯝ ꯆꯤꯜꯂꯦ ꯑꯗꯨꯁꯨ ꯑꯩꯈꯣꯏꯒꯤ ꯗꯤꯄꯥꯔꯠꯃꯦꯟ ꯉꯥꯛꯇ
ꯀꯔꯤ
ꯑꯩꯈꯣꯏ ꯌꯥꯝ ꯑꯩꯈꯣꯏꯒꯤ ꯗꯤꯄꯥꯔꯠꯃꯦꯟ ꯉꯥꯛꯇ ꯑꯗꯨꯁꯨ ꯌꯥꯝ ꯂꯥꯛꯑꯦꯕ
ꯀꯩꯗꯧ ꯀꯩꯗꯧꯔꯨꯕ
ꯃꯣꯏꯒꯤꯁꯦ ꯑ ꯑꯃ ꯀꯩ ꯀꯩ ꯀꯧꯕ꯭ꯔꯣ ꯅꯣꯏ ꯅꯣꯏ ꯈꯪꯅꯕ ꯅꯨꯄꯥꯗꯣ
ꯎꯝ
ꯑꯗꯨꯗꯨꯅ ꯃꯥꯒꯤꯗꯨꯅ ꯑꯩꯒꯤ ꯑꯗꯨꯃꯥꯏꯅ ꯐꯥꯏꯟ ꯑ ꯈꯪꯗꯦ ꯐꯤ ꯊꯤꯈ꯭ꯔꯒ ꯐꯥꯏꯟ ꯊꯣꯛꯂꯛꯄ ꯍꯥꯏꯇꯥꯔꯦ ꯑꯗꯨꯗꯨꯒꯤ ꯑꯗꯨꯒ ꯅꯨꯄꯤꯗꯨꯅ ꯄꯩꯁꯥ ꯊꯤꯕꯒꯤ ꯂꯥꯛꯑꯦ ꯑꯗꯨꯒ ꯃꯌꯥ ꯑꯆꯧꯕ ꯅꯨꯄꯥꯗꯨꯅꯅꯦ
ꯃꯌꯥꯆꯧꯕ
ꯑꯥꯎ
ꯃꯌꯥꯆꯧꯕ
ꯑꯁ ꯑꯩꯈꯣꯏ ꯖꯒꯣꯏ ꯁꯥꯃꯤꯟꯅꯕ ꯗꯣ ꯁꯦꯅꯤꯌꯔꯒꯤꯗꯣ ꯍꯦ ꯈꯪꯉꯦ ꯃꯥꯒꯤꯁꯨ ꯀꯩꯅꯣꯝꯃ ꯁꯦꯝꯗꯣꯛꯄꯒꯤ ꯂꯥꯛꯑꯦ ꯑꯗꯨꯗꯨꯒ ꯃꯣꯏ ꯄꯨꯂꯞ ꯂꯩꯔꯝꯃꯦꯕ ꯑꯩꯗꯣ ꯃꯃꯥꯡ ꯑꯩꯒꯤ ꯍꯦꯛ ꯃꯃꯥꯡꯗ ꯂꯦꯞꯄ ꯑꯣꯏꯕꯒꯤ ꯑꯩꯅ ꯍꯥꯟꯒꯦ ꯍꯥꯏꯕꯗꯨ ꯀꯩꯝ ꯍꯥꯏ ꯉꯝꯗ꯭ꯔꯕ ꯅꯣꯏ ꯀꯩꯅꯣꯗꯣ ꯅꯣꯏ ꯈꯪꯅꯕ ꯅꯨꯄꯥꯗꯣ ꯑꯗꯨꯗꯨꯒ ꯑꯁ ꯏꯪ ꯇꯞꯄ ꯃꯥꯜꯂꯒ ꯋꯥꯒ ꯈꯨꯉꯥꯡꯑꯝꯅꯤꯍꯦ
ꯀꯔꯝꯕꯗꯨꯔꯣ
ꯅꯣꯏꯒꯤ ꯍꯧꯖꯤꯛꯀꯤ ꯅꯣꯏꯒ ꯐꯣꯂꯣ ꯇꯧꯅꯕ ꯅꯨꯄꯥꯗꯣ
ꯑꯦꯗꯔꯣ
ꯑꯧ ꯑꯦ ꯃꯈꯣꯟꯗꯤ ꯑꯩꯒ ꯉꯥꯡꯅꯗꯦꯗ ꯑꯗꯨ ꯃꯣꯏꯒ ꯉꯥꯡꯅꯕꯗꯣ ꯃꯣꯏ
ꯑꯣ ꯃꯣꯏ ꯃꯁꯦꯟ ꯈꯪꯅꯔꯗꯤ ꯑꯗꯨꯝ ꯉꯥꯡꯅꯕ ꯇꯥꯕ
ꯑꯗꯨꯗꯨꯒ ꯃꯌꯥꯡ ꯃꯆꯥ ꯑꯃ ꯂꯥꯛꯑꯦꯕ ꯍꯥꯏꯗꯤ ꯃꯈꯣꯟꯗꯣ ꯌꯥꯝ ꯢꯡ ꯇꯞꯄꯦꯕ ꯑꯩꯗꯤ ꯁꯨꯝ ꯀꯩ ꯍꯥꯏꯅꯤ ꯄꯨꯔꯥ ꯏꯟꯇ꯭ꯔꯣꯕꯠ ꯃꯥꯂꯨꯕ ꯍꯥꯏꯇ ꯑꯗꯨꯗꯣ ꯃꯈꯣꯟ ꯄꯤꯛꯑꯦ ꯑꯩꯗꯤ ꯈꯪꯗꯦꯕꯣꯁꯨ ꯇꯥꯏꯌꯦꯕ ꯑꯗꯨꯗꯨꯒ ꯈꯔ ꯇꯧꯕꯖꯥꯠꯅꯤ ꯅꯨꯄꯤꯗꯨꯕꯒ ꯅꯩꯔꯦ
ꯍꯦꯟꯃꯜꯂꯦꯍꯦ ꯁꯤꯐꯥꯎꯕ ꯇꯨꯃꯤꯟꯅꯩ
ꯏꯁ ꯑꯗꯨꯝ ꯉꯥꯏꯔ ꯂꯩꯔꯤꯅꯦ ꯍꯥꯏ ꯅꯣꯛ ꯀ ꯅꯣꯛꯅꯦ
ꯀꯗꯥꯏ ꯃꯥꯅꯤ
ꯍꯥꯥ
ꯂꯦꯞꯄꯤꯔ ꯐꯝꯃꯤꯔꯝꯃꯦ
ꯃꯅꯥꯛꯇ ꯑꯗꯨꯝ ꯉꯥꯏꯔꯝꯃꯦꯕ ꯂꯦꯞꯄꯒ ꯑꯗꯨꯒ ꯃꯣꯏꯅ ꯑ ꯅꯪꯒꯤ ꯂꯣꯏꯔꯦ ꯌꯨ ꯀꯦꯟ ꯂꯤꯞ ꯍꯥꯢꯌꯦꯕ ꯑꯗꯨꯒꯤ ꯃꯥꯗꯣ ꯊꯣꯡ ꯃꯄꯥꯟ ꯆꯠꯂꯒ ꯉꯥꯛꯇꯪ ꯑꯩꯈꯣꯏ ꯑꯩꯈꯣꯏ ꯅꯥꯥꯛꯇ ꯐꯝ ꯂꯩꯔꯝꯃꯦꯕ ꯑꯗꯨꯗꯨꯒ ꯎꯝ ꯑꯩꯒꯗꯤ ꯏꯃꯥꯟꯅꯕꯗꯣ ꯋꯥꯔꯤꯁꯤꯅ ꯂꯩꯌꯦꯕꯀꯣ ꯑꯗꯨꯗꯨꯒꯤ ꯃꯥ ꯎꯝ ꯑꯗꯨꯗꯨꯒꯤ ꯁꯨꯝ ꯂꯩꯔꯦ ꯑꯗꯨꯒ ꯋꯥ ꯉꯥꯏꯍꯥꯛ ꯂꯩꯔꯦ ꯉꯥꯏꯍꯥꯛ ꯂꯩꯔꯦ ꯉꯥꯏꯍꯥꯛ ꯂꯩꯔꯒ ꯅꯨꯄꯤꯗꯣ ꯃꯄꯥꯟꯗ ꯉꯥꯏꯒ꯭ꯔꯦ
ꯑꯧ
ꯅꯨꯄꯥꯗ ꯂꯣꯏꯔꯀꯥꯟꯗ ꯃꯣꯏ ꯆꯠꯃꯤꯟꯅꯒ꯭ꯔꯦ
ꯏ ꯑꯥ ꯑꯥ ꯑꯥ ꯃꯌꯥ ꯆꯧꯕꯁꯨ ꯂꯥꯛꯄ꯭ꯔꯥ
ꯄ꯭ꯂꯦꯛ ꯑꯦ ꯃꯌꯥ ꯆꯧꯕꯗꯣ ꯋꯥ ꯑꯦꯛꯖꯥꯝꯒꯤ ꯋꯥ ꯌꯥꯝ ꯉꯥꯡ ꯉꯝꯕꯅꯦ
ꯀꯅꯥꯗ
ꯃꯣꯏ ꯃꯣꯏꯒꯤ ꯃꯣꯏ ꯍꯟꯗꯛ ꯃꯣꯏ ꯁꯦꯞꯇꯦꯝꯕꯔ ꯍꯧꯔꯛꯄꯗ ꯆꯠꯂꯅꯤ ꯍꯥꯏꯌꯦꯕ ꯁꯦꯞꯇꯦꯝꯕꯔ ꯍꯧꯔꯛꯄꯗ
ꯑꯣ ꯀꯨꯏꯗ꯭ꯔꯦꯅꯦ
ꯑ ꯃꯣꯏꯒꯤ ꯍꯟꯇꯛ ꯅꯣꯇꯤꯁ ꯂꯥꯛꯑꯦꯕꯀꯣ ꯑꯥꯒꯁꯇ ꯑꯥꯒꯁꯇ ꯑꯦꯛꯖꯥꯝ ꯂꯥꯛꯑꯦ ꯑꯗꯨꯒꯤ ꯖꯥꯝ ꯇꯧꯗꯣꯡ ꯃꯥꯜꯂꯦ ꯍꯥꯏꯌꯦꯕ ꯃꯣꯏꯅꯗꯤ ꯈꯪꯗꯦꯕꯀꯣ ꯑꯗꯨꯒꯤ ꯃꯣꯏꯒꯤ ꯑꯥꯒꯁ ꯍꯦꯛ ꯑꯦꯛꯖꯥꯝ ꯇꯧꯔꯗꯤ ꯑꯩꯈꯣꯏ ꯅꯔꯁꯤꯡꯒꯤꯁꯨ ꯗꯤꯁꯦꯝꯕꯔ ꯑꯦꯛꯖꯥꯝ ꯇꯧꯔꯛꯀꯅꯤꯕ
ꯎꯝ
ꯑꯗꯨꯗꯨꯒꯤ ꯋꯥ ꯍꯥꯏꯅꯕꯅꯤꯗ ꯑꯗꯨꯒꯤ ꯃꯣꯏꯅ ꯑꯩꯒꯤ ꯏꯃꯥꯟꯅꯕ ꯑꯃ ꯍꯪꯉꯛꯑꯦ ꯑꯦꯝ ꯕꯤ ꯕꯤ ꯑꯦꯁ ꯇꯝꯈꯤꯗꯣꯏꯔꯥ ꯈꯣꯠꯂꯗꯣꯏꯔꯅ ꯋꯥ ꯑꯗꯨꯒꯤ ꯋꯥ ꯉꯥꯛꯇꯅꯤ ꯍ
ꯅꯪꯉꯣꯟꯗ
ꯎꯝ
ꯑꯦꯝ ꯃꯤ ꯕꯤ ꯑꯦꯁ
ꯑꯦꯝ ꯕꯤ ꯕꯤ ꯑꯦꯁ
ꯑꯦ ꯕꯤ ꯕꯤ ꯑꯦꯁ
ꯑꯧ
ꯅꯔꯁꯤꯡ ꯇꯝꯃꯒ ꯑꯦꯝ ꯕꯤ ꯕꯤ ꯑꯦꯁ ꯃꯣ ꯇꯝꯗꯣꯏꯔ ꯍꯪꯉꯩꯕ
ꯑꯃ ꯅꯨꯄꯥꯗꯣ ꯏꯃꯥꯟꯅꯕ ꯑꯃꯇꯝꯅꯤꯗꯅ ꯄ꯭ꯂꯥꯟ ꯌꯦꯠꯂꯝꯕ ꯅꯨꯄꯥꯗꯣ
ꯑꯣ
ꯃꯥꯅ ꯋꯥ ꯄꯨꯡꯁꯟ ꯁꯟꯗꯣꯛꯑꯦ ꯍꯥꯏꯌꯦꯕ ꯁꯨꯋꯥꯟꯗ
ꯀꯥ ꯀꯅꯥꯅ ꯍꯪꯉꯛꯏꯅꯣꯕ
ꯃꯣꯏꯒꯤ ꯔꯨꯃꯤꯠꯅꯤꯗꯅ ꯍꯧꯖꯤꯛꯀꯤ ꯃꯌꯥ ꯆꯧꯕꯅꯦ ꯅꯨꯄꯥ ꯑꯃ ꯅꯪꯒ ꯐꯣꯂꯣ ꯇꯧꯅꯕꯗꯣ
ꯑ ꯑꯥ ꯑꯗꯨꯅ ꯍꯪꯉꯛꯑꯦ ꯅꯉꯣꯟꯗ
ꯑꯧ ꯃꯣꯏ ꯃꯣꯏꯅ ꯍꯥꯏꯔꯛꯄ ꯅꯣꯏꯗꯁꯨ ꯈꯪꯕ꯭ꯔꯥ ꯁꯤ ꯋꯥꯁꯦꯅ ꯍꯥꯏꯔꯛꯄ ꯑꯒꯤ ꯈꯪꯉꯦ ꯈꯣꯠꯂꯦ ꯍꯥꯏꯔꯒ ꯂꯥꯁꯇ ꯃꯣꯏꯅ ꯑꯥ ꯀꯩꯅꯣ ꯏꯝꯐ ꯍꯧꯖꯤꯛꯀꯤ ꯑꯩꯒ ꯋꯥꯔꯤ ꯁꯟꯅꯅꯕ ꯅꯨꯄꯥ ꯑꯩꯈꯣꯏ ꯖꯨꯅꯤꯌꯔꯗꯣ
ꯎꯝ
ꯅꯪ ꯅꯨꯄꯥꯗꯨꯅ ꯅꯔꯁꯤꯡꯗꯐꯧ ꯁꯨꯃꯥꯏ ꯇꯧꯕ ꯈꯣꯠꯄꯅ ꯇꯧꯔꯤꯦ ꯑꯗꯨꯗꯨꯒ ꯈꯪꯗꯦ ꯍꯣꯏ ꯑꯣꯏꯒꯗ꯭ꯔꯥ ꯑꯣꯏꯔꯣꯏꯗ꯭ꯔꯥ ꯈꯪꯗꯦ ꯃꯤ ꯑꯁꯣꯟꯅ ꯍꯣꯁꯇꯦꯜꯗꯗꯤ ꯑꯗꯨꯒꯤ ꯋꯥꯔꯤꯅꯤꯡꯉꯒ ꯁꯟꯗꯣꯛꯑꯦꯒ
ꯠ ꯁꯦ ꯍꯥꯏ
ꯑꯗꯨꯒꯤ ꯑꯇ ꯃꯁꯥꯃꯛꯅ ꯄꯣꯠꯀꯨꯝꯕꯗ ꯊꯥꯔꯛꯑꯣꯅ ꯍꯥꯏꯔꯛꯑꯦ ꯍꯥꯏꯌꯦꯦ
ꯕ꯭ꯔꯣ
ꯑ ꯑ ꯃ ꯌꯥ ꯁꯒꯅ